ꯑꯥ ꯀꯅꯥꯅꯣ
ꯅꯃꯥꯟꯅꯕꯤꯅꯦ
ꯗꯨ ꯃꯈꯥ ꯇꯥꯔꯛꯑꯣ
ꯌꯦꯟꯗꯣ ꯍꯥꯎꯕ꯭ꯔꯣ
ꯎꯝ
ꯁꯦꯡꯕꯒꯤ ꯒ꯭ꯌꯥꯟ ꯇꯥꯕ꯭ꯔꯣ
ꯎꯝ
ꯋꯥ ꯉꯥꯡꯉꯛꯑꯣ ꯑꯗꯨꯗꯤ ꯅꯪ ꯈꯔ
ꯇꯥꯏ ꯇꯥꯏ ꯅꯪ ꯂꯤꯔꯛꯑꯣ ꯃꯈ ꯃꯈꯥ ꯑꯥ ꯎꯝ
ꯃꯉꯥꯅꯦ ꯑꯃꯅ ꯌꯥꯝ ꯌꯥꯅꯤꯡꯉꯦ ꯑꯗꯨꯒ ꯌꯥꯅꯤꯡꯉꯦ ꯍꯥꯏꯕ ꯑꯃ ꯑꯗꯨꯒ ꯅ꯭ꯌꯨꯇ꯭ꯔꯦꯜ ꯒ꯭ꯌꯥꯁ ꯌꯥꯁꯨ ꯌꯅꯤꯡꯉꯤ ꯌꯥꯁꯨ ꯌꯅꯤꯡꯗꯦ ꯍꯥꯢꯕ ꯃꯥ
ꯎꯝ
ꯑꯗꯨꯒ ꯎꯝ ꯌꯥꯅꯤꯡꯗꯦ ꯍꯥꯏꯕ ꯑꯃ ꯌꯥꯝ ꯌꯥꯅꯤꯡꯗꯦ ꯏꯁꯇ꯭ꯔꯣꯡꯂꯤ ꯗꯤꯁꯑꯦꯒ꯭ꯔꯤ ꯍꯥꯏꯕ ꯑꯃ ꯂꯩꯔꯦꯕ ꯀꯨ ꯄꯣꯏꯟ ꯃꯉꯥ ꯂꯩꯔꯦꯕ ꯑꯁꯤꯒꯤ ꯑꯁꯤꯒꯤ ꯃꯣꯏ ꯍꯧꯖꯤꯛꯀꯤ ꯂꯥꯏꯀꯔ ꯏꯁꯀꯦꯜ ꯍꯥꯏꯗꯨꯒꯤ ꯃꯈꯥꯗꯅꯦ
ꯎꯝ
ꯑ ꯏꯁꯇꯦꯞ ꯂꯩꯌꯦꯕ ꯏꯁꯇꯦꯞꯇꯨꯗꯤ ꯎꯝꯁꯤꯗꯤ ꯈꯔ ꯇꯣꯄꯤꯛꯀꯤ ꯃꯇꯥꯡꯗꯅꯦ ꯍꯥꯏꯇꯥꯔꯦ ꯇꯣꯄꯤꯛ ꯑꯃ ꯂꯩꯒꯗꯕꯅꯤ ꯑꯗꯨꯒ ꯑꯗꯨꯗ ꯁꯨꯃꯥꯏꯅ ꯐꯤꯠꯕꯦꯛ ꯄꯤꯅꯤꯡꯉꯥꯏꯅꯦꯒꯨꯝꯕꯁꯦ ꯂꯩꯔꯅꯤꯕ ꯑꯗꯨꯗꯤ ꯁꯤꯅ ꯑꯩ ꯍꯥꯏꯔꯔꯣꯏꯒꯦꯕꯀꯣ
ꯍ ꯍ
ꯑꯗꯨꯒ ꯁꯤꯒꯤ ꯔꯨꯜꯁ ꯂꯩꯌꯦꯕꯀꯣ
ꯑꯥ
ꯔꯨꯜꯁꯤꯅ ꯀꯃꯥꯏꯅ ꯇꯧꯋꯦ ꯍꯥꯏꯔꯀꯥꯟꯗ ꯍꯥꯏꯗꯤ ꯑꯆꯝꯕ ꯂꯦꯡꯒ꯭ꯋꯣꯁꯖ ꯑꯆꯝꯕ ꯂꯣꯟ ꯁꯤꯖꯤꯟꯅꯒꯗꯕꯅꯦ ꯍꯥꯏꯕ ꯑꯗꯨꯒ ꯃꯌꯦꯛ ꯁꯦꯡꯕ ꯑꯆꯝꯕ ꯑꯗꯨꯒ ꯁꯤꯗ ꯀꯩ ꯍꯥꯏꯅꯤ ꯑ ꯋꯥꯈꯜ ꯑꯝ ꯇꯣꯄꯤꯛ ꯑꯝꯇꯪꯒꯤ ꯑꯣꯏꯒꯗꯕꯅꯦ ꯍꯥꯏꯕ
ꯎꯝ
ꯑꯁ ꯅꯪ ꯒ꯭ꯌꯥꯟ ꯇꯥꯕ꯭ꯔꯣ ꯑꯗꯨꯝ ꯍꯥꯏꯌꯣ ꯑꯩ ꯂꯥꯏꯔꯤꯛ ꯄꯥꯅꯤꯡꯉꯥꯏ ꯇꯧꯔꯝꯁꯤ ꯑꯗꯨꯒ ꯁꯤꯗꯅꯦ ꯀꯔꯤ ꯍꯥꯏꯗꯤ ꯅꯦꯒꯇꯤꯛ ꯋꯥꯔꯗ ꯉꯥꯛꯇ ꯑꯅꯤ ꯁꯤꯖꯤꯟꯅꯕ ꯌꯥꯗꯦ ꯅꯦꯒꯇꯤꯞ ꯋꯥꯔꯗꯠꯇ ꯍꯥꯏꯔꯗꯤꯅꯦ ꯀꯩꯅꯣ ꯍꯥꯏꯔꯀꯥꯟꯗ ꯑꯩꯈꯣꯏꯅ ꯅꯦꯚꯔꯒꯨꯝꯕꯁꯦ ꯅꯦꯒꯦꯇꯤꯞ ꯋꯥꯔꯗꯅꯤꯗꯅ
ꯑꯥ
ꯑꯗꯨꯝ ꯅꯦꯕꯔꯒꯨꯝꯕ ꯁꯤꯖꯤꯟꯅꯕ ꯌꯥꯗꯦ ꯍꯥꯏꯌꯦꯀꯣ ꯍꯧꯖꯤꯛꯀꯤ ꯏꯁꯀꯦꯜꯗꯨꯗ ꯑꯗꯨꯗꯨꯒ ꯂꯩꯔꯦ ꯃꯥꯒꯤ ꯃꯥꯒꯤ ꯑꯦꯗꯚꯥꯟꯇꯦꯖꯁꯦ ꯈꯨꯗꯣꯡꯆꯥꯥꯕ ꯅꯠꯇ꯭ꯔꯥ
ꯍꯣꯏ ꯍꯣꯏ ꯑꯥ
ꯈꯨꯗꯣꯡ ꯆꯥꯕꯁꯦ ꯀꯔꯤꯅꯣ ꯍꯥꯏꯔ ꯀꯥꯟꯗ ꯃꯥ ꯑꯥ ꯌꯝ ꯑꯥ ꯌꯥꯝ ꯂꯥꯏꯅ ꯍꯥꯏꯗꯣꯛꯄ ꯌꯥꯏꯌꯦ ꯍꯥꯏꯕ ꯑꯩꯗꯤ ꯗꯤꯁꯑꯒ꯭ꯔꯤ ꯗꯤꯁꯑꯒ꯭ꯔꯤ ꯇꯧꯕꯖꯤꯕꯨ ꯀꯩꯁꯨ ꯂꯥꯏ ꯂꯥꯏ ꯑꯦꯅꯀꯣ ꯑꯗꯨꯅ ꯏꯖꯤ ꯇꯨ ꯌꯨꯁ ꯍꯥꯏꯔꯦꯀꯣ
ꯑꯣ ꯀꯣꯀꯣ
ꯑꯁ ꯑꯩꯗꯤ ꯑꯩꯉꯣꯟꯗꯔꯅ
ꯑꯥ ꯑꯗꯨꯒ ꯃꯥꯖꯦ ꯌꯥꯝ ꯂꯥꯏꯗ ꯏꯁꯀꯣꯔꯤꯡ ꯇꯧꯕꯗ ꯌꯥꯝ ꯂꯥꯏꯕ ꯄꯣꯠꯅꯦ ꯍꯥꯏꯔꯦ ꯁꯨꯅꯤꯗ
ꯑꯗꯨꯈꯛ ꯇꯥꯃꯣ ꯍꯨꯏ ꯖꯦ ꯑꯝꯇꯥ ꯄꯨꯊꯣꯛꯄꯤꯌꯣ ꯑꯥ ꯑꯗꯨꯗꯩꯗꯤ
ꯑꯗꯨꯗꯤ ꯂꯣꯏꯔꯦꯗ ꯀꯩꯁꯨ ꯇꯧꯅꯤꯡꯉꯥꯏ ꯂꯩꯇꯦ ꯑꯇꯣꯞꯄꯗꯤ ꯇꯨꯄꯥ ꯅꯪ ꯅꯪ ꯍꯥꯏꯎꯣ ꯀꯩꯅꯣꯝꯃꯥ ꯇꯥꯛꯑꯣ ꯑꯧ
ꯑꯩꯗꯣ ꯍꯧꯖꯤꯛꯅꯦ
ꯎꯝ
ꯁꯨꯃꯥꯏꯅ ꯇꯧꯕꯅꯦꯕꯀꯣ
ꯎꯝ
ꯈꯣꯡ ꯑꯅꯤꯗꯣ ꯇꯛꯅꯔꯦ
ꯎꯝ
ꯑꯗꯨꯒ ꯃꯩ ꯊꯣꯛꯍꯜꯂꯦ
ꯎ ꯑꯣ ꯅꯪꯁꯨ ꯌꯥꯝ ꯁꯥꯊꯤꯌꯦ
ꯑꯗꯨꯅꯦ ꯃꯩ ꯕꯣꯛꯕ ꯊꯣꯛꯍꯟꯕ ꯉꯝꯃꯤꯅꯦ ꯎꯦꯡꯉꯣ
ꯎꯝ
ꯎꯥꯝ ꯁꯥꯊꯤꯔꯒꯦ ꯑꯗꯣ
ꯎꯝ
ꯑꯩꯒꯤ ꯐꯣꯟꯁꯦ ꯑꯝꯇ ꯁꯦꯝꯕꯤꯌꯣ
ꯅꯥꯗꯔꯣ
ꯅꯅꯥ ꯑꯣꯗꯅꯦ
ꯃꯥ ꯊꯤꯜꯂꯛꯑꯣꯅꯦ ꯄꯥꯔꯁꯦꯜꯗ ꯊꯥꯔꯛꯑꯣꯅꯦ ꯁꯦꯝꯕꯤꯔꯒꯦ ꯉꯥꯏꯔꯅꯤ
ꯔ ꯀꯦ
ꯎꯝ
ꯅ ꯑꯗꯨꯗꯤ ꯍꯣꯡꯝꯕ꯭ꯔꯣꯄꯣꯖꯥꯏ
ꯍꯒꯦꯗ ꯑ
ꯇꯥꯡꯕ꯭ꯔꯣ
ꯇꯥꯡꯁꯨ ꯇꯥꯡꯗꯦ ꯍꯣꯡꯁꯨ ꯍꯣꯡꯗꯦ ꯃꯌꯥꯏ ꯑꯣꯏꯔꯞꯇ
ꯕꯔꯥꯗꯗꯤ ꯀꯌꯥꯝ ꯀꯌꯥꯝ ꯂꯧꯋꯤ
ꯍꯥ
ꯕꯔꯥꯗꯤ ꯒꯥꯔꯤꯒꯤ ꯕꯔꯥꯒꯗꯣ
ꯒꯥꯔꯤ ꯚꯔꯥꯗꯤ
ꯀꯤꯂꯣꯃꯤꯇꯔꯗ
ꯍꯥꯏꯕ ꯉꯝꯗꯦ ꯀꯃꯥꯏꯅ ꯍꯥꯏꯗꯣꯏꯅꯣ ꯈꯪꯗꯦ ꯑꯗꯨꯕꯨ ꯎꯝ ꯈꯪꯗꯦꯗ ꯑꯗꯨꯗ ꯀꯌꯥ ꯄꯤꯕ꯭ꯔꯥ ꯑꯩ ꯈꯪꯗꯦꯕ ꯑꯃꯨꯛꯐꯥꯎꯁꯨ ꯆꯠꯇ꯭ꯔꯤꯕꯥꯅꯤꯅ ꯑꯗꯨꯝ ꯈꯪꯗꯕꯅꯤꯅ ꯎꯕꯔꯗ ꯑꯗꯨꯝ ꯆꯠꯂꯦꯕ ꯑꯩꯈꯣꯏꯗꯤ
ꯎꯝ ꯑꯗꯨꯗ ꯀꯤꯂꯣꯃꯤꯇꯔꯗ ꯀꯌꯥ ꯂꯧꯒꯦꯕ
ꯃꯤ ꯇ꯭ꯔꯇ ꯂꯇꯌꯦ
ꯑꯣ
ꯑꯗꯨꯃꯥꯏꯅ ꯂꯩꯇꯦ ꯑꯩꯁꯨ ꯍꯥꯏꯕꯝꯗꯤ ꯈꯪꯗꯦ ꯈꯪꯗꯦ ꯀꯃꯥꯏꯅ ꯉꯥꯏꯗꯣꯏꯅꯤ
ꯌꯦꯗꯥ ꯇꯧꯔꯤꯁꯤꯦ ꯑꯌꯥ
ꯑꯩꯈꯣꯏꯒꯤꯅꯦꯀꯣ
ꯎꯝ
ꯑꯦꯝ ꯑꯩꯈꯣꯏ ꯀꯣꯂꯦꯖꯇꯒꯤꯅꯦ
ꯑꯥꯎ
ꯕꯖꯥꯔꯐꯧ ꯆꯠꯄꯁꯦ
ꯎꯝ
ꯑꯗꯨꯒꯤ ꯕꯖꯥꯔꯗꯣ ꯑꯦꯟꯅ ꯍꯧꯕ ꯕꯖꯥꯔꯐꯧ ꯆꯠꯄꯁꯦ ꯎꯝ ꯁꯥꯇ꯭ꯔꯒꯤꯗꯤ ꯂꯨꯄꯥ ꯇꯔꯥ ꯁꯥꯇ꯭ꯔꯒꯤ ꯗ꯭ꯔꯦꯁ ꯁꯥꯠꯇ꯭ꯔꯒꯅ ꯂꯨꯄꯥ ꯀꯨꯟ ꯑꯗꯨꯃꯥꯏꯅ ꯂꯧꯋꯦꯕꯀꯣ ꯀꯩꯁ ꯌꯥꯝ ꯁꯥꯡꯕꯨꯗꯤ ꯅꯗꯦ ꯈꯣꯁꯨ ꯌꯥꯕꯨꯗꯤ ꯃꯐꯝꯅꯦꯕ
ꯎꯝ
ꯑꯗꯨ ꯑꯗꯨꯃꯥꯏꯅ ꯇꯧꯋꯦꯕ
ꯑꯩꯈꯣꯏꯗꯤ ꯒꯥꯔꯤꯅ ꯃꯤꯅꯤꯠ ꯇꯔꯥꯉꯥ ꯆꯠꯄ ꯂꯝ ꯃꯤ ꯑꯃ ꯂꯩꯕ
ꯎꯝ
ꯉꯥꯏꯅꯦ ꯃꯤꯅꯤꯠ ꯆꯥꯉꯥꯗ ꯑꯗꯨꯐꯥꯎꯕꯒ ꯀꯨꯟ ꯂꯧꯋꯦ
ꯃꯤꯅꯤꯠ ꯇꯔꯥꯃꯉꯥꯗꯄꯥ ꯀꯨꯟꯗꯨꯗꯤ ꯊꯤꯅ ꯍꯣꯡꯉꯦ ꯑꯗꯨꯗꯤ ꯌꯥꯏ ꯏꯕꯤꯌꯝꯃꯦ
ꯑꯣ ꯈꯣꯡꯅꯗꯤ ꯆꯠꯄ ꯉꯝꯃꯣꯏꯗꯕ ꯑꯣꯏꯌꯦꯦ
ꯃꯤꯅꯤꯠ ꯇꯔꯥꯃꯉꯥꯗ ꯀꯨꯟ ꯀꯨꯟꯗꯨꯗꯤ ꯅꯣꯏꯅ ꯊꯤꯅ ꯍꯣꯡꯉꯦ ꯌꯥꯏ
ꯑꯗ ꯍꯪꯗꯦꯗ
ꯏ ꯦꯍꯤꯀꯜ ꯔ ꯏꯒꯤ ꯒꯥꯔꯤ ꯔ
ꯎꯇꯅꯦ
ꯑꯩꯒꯤ
ꯀꯩꯅꯣ ꯏ ꯀꯩꯅꯣ
ꯏꯣ ꯇ
ꯑꯩ ꯏ ꯌꯦꯟꯇꯥꯗꯤ ꯏꯌꯣ ꯇꯣꯏꯁꯨ ꯀꯩꯅꯣ
ꯁꯣꯂꯔꯒꯤ ꯑꯣꯇꯣ
ꯃꯦ
ꯎꯝ
ꯑꯗꯣ ꯑꯣꯇꯣꯗꯣ ꯑꯩꯈꯣꯏ ꯑꯗꯨꯃꯥꯏꯅ ꯗꯤꯖꯜ ꯑꯣꯇꯣ ꯅꯠꯇꯦ
ꯀꯃꯥꯏꯅ ꯇꯧꯅꯣ
ꯗꯤꯖꯜ ꯑꯣꯇꯣ ꯅꯠꯇꯦ ꯍꯥꯏ ꯑꯩꯁꯨ ꯉꯥꯎꯔꯦ ꯅꯃꯥꯟꯅꯕꯤꯁꯦ ꯉꯥꯎꯔꯦ ꯑꯥ ꯐꯝꯅꯤꯡꯉꯥꯏ ꯃꯅꯤꯡꯗ ꯂꯩꯕꯗꯣ
ꯑꯥ
ꯂꯩꯇꯦ ꯃꯣꯏ ꯑꯣꯇꯣꯗꯤ ꯈꯪꯕ꯭ꯔ ꯃꯦꯖꯤꯛ ꯇꯧꯅꯅꯦ ꯃꯃꯥꯡ ꯃꯅꯤꯡ ꯉꯥꯏ ꯃꯌꯥꯏꯗ ꯑꯃ ꯈꯥꯛꯑꯒ ꯊꯝꯅꯦ ꯑꯗꯨꯗ ꯇꯣꯡꯉꯤ
ꯃꯦꯖꯤꯛꯇꯧ ꯇꯧꯋꯦ
ꯑꯩ ꯅꯣꯡ ꯃꯐꯨꯗꯣ ꯀꯥꯞꯄ ꯌꯥꯔꯗꯤ ꯀꯥꯞꯄꯤꯔꯛꯀꯦ
ꯑ ꯃꯃꯥꯡ ꯃꯅꯤꯡ ꯑꯣꯜꯂꯒ ꯇꯣꯡꯉꯦꯕ
ꯑꯣ ꯂꯛ ꯄꯤ꯭ꯔꯣ ꯑꯒ ꯋꯥ
ꯑꯗꯨ ꯑꯗꯨꯅꯦ ꯑꯗꯨꯅꯦ ꯏꯔꯤꯛꯁꯣ ꯍꯥꯏꯖꯦ ꯅꯠꯇ꯭ꯔꯣ ꯏꯑꯣꯇꯣ ꯑꯗꯨꯨꯅꯦ ꯀꯩꯅꯣ
ꯈꯪꯗꯦ ꯌꯦꯡꯍꯟꯒꯦ ꯍꯌꯦ ꯑꯩ ꯒ꯭ꯌꯥꯟ ꯇꯗꯦ
ꯑꯩ ꯍꯥꯏꯒꯦꯕꯀꯣ ꯄꯤꯛꯇꯣꯏꯅꯦꯕꯀꯣ ꯃꯃꯥꯡꯗꯣ ꯒ꯭ꯂꯥꯁ ꯑꯣꯏꯔꯦꯕꯀꯣ ꯅꯠꯇ꯭ꯔꯥ ꯑꯣꯏꯗꯔꯗꯤ ꯀꯃꯥꯏꯅ ꯎꯅꯤ ꯅꯠꯇ꯭ꯔꯥ ꯑꯩꯖꯨꯕ ꯑꯗꯨꯒ ꯃꯃꯥꯡꯗꯅꯦ ꯗ꯭ꯔꯥꯏꯚꯔꯒꯤ ꯐꯨꯝꯐꯝꯗꯨꯗ ꯁꯤꯠ ꯑꯝꯇꯪꯅꯦꯕ ꯑꯗꯨ ꯁꯥꯡꯅ ꯊꯥꯗꯣꯏꯅꯦꯕ ꯀꯣ
ꯎꯝ
ꯑꯗꯨꯗ ꯗ꯭ꯔꯥꯏꯚꯔ ꯐꯝꯃꯅꯤ ꯅꯥꯀꯟ ꯅꯥꯀꯟꯅ ꯃꯤ ꯅꯞꯄꯁꯨ ꯌꯥꯔꯅꯤ ꯅꯠꯇ꯭ꯔꯥ
ꯎꯝ
ꯑꯗꯨꯒ ꯍꯦꯛ ꯗ꯭ꯔꯥꯏꯚꯔꯗꯨꯒꯤ ꯍꯦꯛ ꯃꯅꯤꯡꯗ ꯑꯥ ꯑꯅꯤ ꯂꯩꯗꯣꯏꯅꯦꯕ ꯃꯥꯏ ꯃꯥꯏ ꯑꯣꯟꯖꯟꯅꯕ ꯑꯅꯤ
ꯎꯝ ꯑꯗꯨꯃꯥꯏꯅꯅꯦ
ꯃꯤ ꯑꯍꯨꯝ ꯑꯗꯨꯗ ꯌꯥꯝꯅ ꯅꯞꯁꯟꯅꯔꯒ ꯐꯝꯃꯕꯗ ꯃꯤ ꯑꯍꯨꯝ ꯅꯠꯇ꯭ꯔꯥ
ꯑꯗꯨ ꯌꯥꯝ ꯀꯟꯅꯁꯨ ꯊꯧꯗꯕꯅꯤꯗ
ꯑꯥ ꯀꯔꯤꯌꯦ ꯃꯃꯥꯡꯉꯩꯒꯤ ꯑꯩꯈꯣꯏꯒꯤ ꯑꯣꯇꯣ ꯍꯅꯨꯕꯤꯗꯣ ꯈꯪꯕ꯭ꯔꯥ
ꯎꯝ ꯈꯪꯉꯦ
ꯑꯗꯨꯃꯥꯏꯅ ꯇꯧꯋꯦ
ꯑꯣ
ꯊꯥꯎꯒꯤꯅꯦꯕ ꯊꯥꯎꯒꯤꯗꯤ
ꯊꯥꯎꯋꯦ ꯊꯥꯎꯋꯣꯏ ꯊꯥꯎ ꯊꯥꯎ ꯊꯥꯎꯅꯤꯍꯦ
ꯊꯥꯎꯒꯤ ꯑꯣꯏꯔꯗꯤ ꯑꯩꯅ ꯍꯥꯏꯁꯦ ꯅꯠꯇ꯭ꯔꯦꯗ ꯑꯗꯣꯏꯖꯨ ꯑꯩ ꯅꯪꯒꯤꯗꯣ ꯒꯥꯔꯤꯗ ꯕꯨꯗꯤ ꯐꯤꯂꯝꯗ ꯇꯤꯚꯤꯗ ꯎꯒ꯭ꯔꯦ
ꯅꯪꯅ ꯍꯥꯏꯕꯗꯨꯁꯨ ꯈꯪꯉꯦ ꯊꯨꯠ ꯊꯨꯠ ꯊꯨꯠ ꯇꯧꯔꯒ ꯆꯠꯄꯗꯣ ꯅꯠꯇ꯭ꯔꯥ
ꯈꯪꯗꯤꯌꯦ ꯊꯨꯠ ꯊꯨꯠ ꯊꯨꯠ ꯇꯧꯕ ꯍꯣꯏ ꯑꯔꯦꯝꯕꯤꯗꯣ ꯑꯩ ꯃꯥꯟꯕꯤꯗꯣ
ꯊꯤ ꯂꯦꯝꯕꯤ ꯑꯗꯨꯁꯨ ꯇꯣꯡꯉꯦ ꯐꯣꯇꯣꯟꯗꯣ ꯀꯥꯞꯄꯅꯤꯕ ꯅꯣꯡꯃ ꯑꯩ ꯊꯥꯕꯤꯒꯦ ꯑꯗꯨꯁꯨ ꯌꯥꯝ ꯏꯁ ꯂꯦꯝꯈ꯭ꯔꯖꯥꯠꯅꯦ ꯑꯗꯨꯗꯤ ꯏꯪꯅ ꯇꯞꯅ ꯊꯥꯏꯂꯦꯟ ꯇꯧꯕ ꯌꯥꯅꯤ ꯑꯗꯨꯁꯨ ꯑꯗꯨꯝ
ꯑꯩ ꯃꯥꯜꯔꯝꯃꯅꯤ ꯔꯦꯝꯕꯗ
ꯑ ꯈꯨꯃꯟꯗꯤ ꯂꯣꯏꯔꯦ
ꯑꯁ ꯑꯩꯁꯦ ꯍꯥꯟꯅꯗꯤ ꯂꯦꯝꯃꯝꯕꯅꯦ ꯍꯧꯖꯤꯛꯇꯤ ꯂꯦꯝꯗ꯭ꯔꯦ
ꯌꯥꯝ ꯂꯦꯝꯃꯤ ꯀꯩꯅꯣ ꯀꯅꯥꯅ ꯂꯦꯝꯗꯦ ꯍꯥꯏꯕꯣ
ꯂꯦꯝꯗ꯭ꯔꯦꯍꯦ ꯅꯪꯁꯨ ꯍꯥꯟꯅꯗꯤ ꯂꯦꯝꯃꯝꯕꯅꯦ ꯑꯩꯈꯣꯏ ꯑꯍꯨꯝꯁꯦ ꯂꯦꯝꯃꯝꯕꯅꯦꯕ
ꯎꯝ
ꯑꯗꯣ ꯑꯩꯗꯤ ꯂꯦꯝꯗ꯭ꯔꯦꯕ ꯅꯕꯥꯅꯤꯕꯨꯨꯗꯤ ꯂꯦꯝꯍꯧꯔꯤ ꯑꯗꯨꯝ
ꯈꯠꯂꯒ ꯂꯩ ꯑꯩꯁꯨ
ꯑꯗꯨ ꯃꯦꯁꯤꯗ ꯀꯅꯥꯝꯇꯅ ꯂꯦꯝꯃꯦ ꯍꯥꯏꯗ꯭ꯔꯦꯕ ꯑꯩ ꯂꯦꯝꯗ꯭ꯔꯕꯩ
ꯑꯁ ꯂꯦꯝꯗ꯭ꯔꯦ ꯂꯦꯝꯗ꯭ꯔꯦ ꯅꯪꯁꯨ ꯂꯦꯝꯗꯦ ꯑꯩꯁꯨ ꯂꯦꯝꯗꯦ ꯀꯅꯥꯝꯇ ꯂꯦꯝꯗ꯭ꯔꯦ
ꯍꯣꯔꯦꯟ ꯑꯩꯈꯣꯏ ꯇꯥꯃꯣꯒꯤ ꯑꯦꯀꯥꯎꯟꯗꯣ ꯍꯥꯞꯄꯒꯦ
ꯍꯣꯏ
ꯑꯩ ꯅꯪꯅꯕ ꯇꯧꯕꯤꯔꯛꯀꯦ ꯅꯪꯉꯣꯟꯗ
ꯍꯣꯏ ꯍꯣꯏ ꯍꯣꯏ ꯇꯧꯋꯣ ꯇꯧꯋꯣ
ꯌꯥꯝ ꯇꯜꯂꯦ ꯇꯧ ꯍꯧꯖꯤꯛ ꯍꯧꯖꯤꯛ ꯇꯧꯊꯣꯛꯑꯁꯨ ꯌꯥꯗꯤ ꯌꯥꯕꯖꯥꯠꯅꯤ ꯅꯠꯇ꯭ꯔꯥ ꯍꯥꯞꯆꯤꯟꯕ
ꯀꯥꯏꯗꯦꯅ ꯀꯔꯤꯝꯇ ꯀꯥꯏꯗꯦ ꯍꯣꯔꯦꯟꯁꯨ ꯍꯧꯖꯤꯛꯁꯨ ꯆꯞ ꯃꯥꯟꯅꯩ
ꯑꯩꯒ ꯑꯍꯟꯕ ꯎꯕꯁꯤꯗ ꯇꯧꯕ ꯏꯁꯩꯗꯣ ꯌꯥꯝ ꯐꯖꯩꯅꯦ
ꯎꯝ ꯅꯣꯡ ꯇꯥꯔꯒ ꯂꯩꯕ꯭ꯔꯣ
ꯎꯝ ꯇꯥꯗ꯭ꯔꯦꯗ
ꯎꯝ
ꯍꯧꯖꯤꯛ ꯉꯩꯍꯥꯀꯤ ꯃꯥꯃꯡꯗ ꯃꯀꯨꯞ ꯃꯀꯨꯞ ꯇꯥꯔꯝꯕꯅꯦ ꯑꯗꯨ ꯑꯝꯇꯥ ꯇꯥꯒꯤꯗ꯭ꯔꯦ ꯉꯁꯤꯗꯤ ꯀꯌꯥꯗ ꯎꯝ ꯎꯝ ꯎꯝ
ꯍꯗ꯭ꯔꯣ ꯅꯣꯡꯁꯨ ꯆꯨꯁꯦ ꯑꯩꯈꯣꯏ ꯍꯤꯗꯥꯛ ꯀꯥꯄꯒꯤ ꯃꯑꯣ ꯍꯥꯏꯕꯤꯒꯦ
ꯎꯝ
ꯑꯥ ꯑꯍꯥꯟ ꯑꯗꯨꯕꯨꯔꯣ ꯃꯤ ꯑꯃꯗꯅꯦ ꯍꯤꯗꯥꯛ ꯀꯥꯞꯄꯝꯗꯥꯏꯗ ꯈꯪꯕ꯭ꯔꯥ ꯀꯥꯞꯄꯝꯗꯥꯏ ꯅꯠꯇꯦ ꯍꯤꯗꯥꯛ ꯑꯃ ꯄꯤꯔꯝꯗꯥꯏꯗ ꯃꯤꯗꯣ ꯃꯤꯗꯣ ꯍꯥꯟꯅ ꯆꯨꯝꯕ꯭ꯔ ꯃꯃꯤꯡꯗꯣ ꯃꯃꯤꯡꯒꯨꯝꯕꯗꯣ ꯍꯥꯟꯅ ꯂꯣꯏꯅ ꯆꯨꯝꯕ꯭ꯔꯥ ꯌꯦꯡꯉꯅꯤꯕꯀꯣ
ꯑꯗꯨꯒ ꯍꯥꯏꯗꯤ ꯃꯤꯁꯦ ꯃꯃꯤꯡ ꯃꯥꯟꯅꯕ ꯑꯗꯩꯗꯤ ꯆꯍꯤꯒꯨꯝꯕꯗ ꯂꯣꯏ ꯆꯦꯛ ꯇꯧꯗ ꯌꯥꯗꯦꯕ ꯃꯃꯤꯡ ꯃꯥꯟꯅꯕ ꯆꯍꯤ ꯂꯩꯔꯝꯃꯗꯤ ꯅꯠꯇ꯭ꯔꯥ ꯑꯗꯨꯅ ꯄꯦꯁꯦꯟꯒꯤ ꯑꯥꯏꯗꯦꯟꯇꯤꯇꯤꯗꯣ ꯍꯥꯟꯅ ꯐꯖꯅ ꯈꯪꯗꯣꯛꯑꯅꯤꯕꯀꯣ ꯑꯗꯨꯒ ꯄꯦꯁꯦꯟꯁꯦ ꯍꯥꯟꯅ ꯑꯦꯂꯔꯖꯤ ꯂꯩꯕ꯭ꯔꯥ ꯌꯦꯡꯒꯅꯤꯕ
ꯎꯝ
ꯑꯦꯂꯔꯖꯤ ꯍꯥꯏꯗꯤ ꯗ꯭ꯔꯛ ꯑꯥ ꯊꯥꯖꯤꯟꯗꯣꯏꯕ ꯑꯩꯈꯣꯏꯅ ꯗ꯭ꯔꯛꯇꯣ ꯆꯥꯟꯅꯗ꯭ꯔꯗꯤ ꯑꯦꯂꯔꯖꯤ ꯂꯩꯅꯤꯉꯥꯏꯒꯨꯝꯕꯅ ꯑꯗꯨꯅ ꯀꯣ ꯑꯩꯈꯣꯏꯅ ꯑꯥ ꯍꯤꯗꯥꯛ ꯌꯥꯝ ꯀꯟꯕ ꯑꯩꯈꯣꯏ ꯍꯤꯗꯥꯛ ꯑꯈꯟꯅꯕ ꯍꯤꯗꯥꯛ ꯂꯩꯌꯦꯕꯀꯣ ꯈꯔꯠ ꯑꯦꯂꯔꯖꯤ ꯊꯣꯛꯀꯗꯕ ꯍꯤꯗꯥꯛ ꯂꯩꯌꯦꯕꯀꯣ
ꯎꯝ
ꯑꯗꯨꯒꯨꯝꯕ ꯍꯤꯗꯥꯛ ꯑꯣꯏꯔꯗꯤ ꯈꯨꯠꯀꯤ ꯀꯣ ꯈꯨꯠ ꯇ ꯈꯤꯇꯪ ꯀꯥꯞꯄꯒ ꯊꯝꯃꯒ ꯂꯩꯅꯤꯕ ꯄꯨꯡ ꯑꯅꯤꯃꯨꯛ ꯊꯝꯃꯒ ꯑꯦꯂꯔꯖꯤ ꯊꯣꯛꯂꯛꯄꯒꯨꯝꯕ ꯇꯦꯁ ꯇꯧꯕ ꯍꯤꯗꯥꯛꯁꯨ ꯂꯩꯌꯦꯕ ꯑꯗꯨꯗꯤ ꯑꯀꯟꯕꯅꯦꯀꯣ ꯁꯨꯝ ꯅꯣꯔꯃꯦꯜ ꯍꯤꯗꯥꯛ ꯅꯠꯇꯦꯀꯣ
ꯑꯣ ꯑꯣ
ꯑꯗꯨꯗꯨꯒ ꯍꯤꯗꯥꯛ ꯀꯥꯞꯄꯝꯗꯥꯏꯗ ꯑꯩꯈꯣꯏꯁꯦ ꯑꯥ ꯈꯨꯠꯁꯥꯁꯦ ꯁꯦꯡꯅ ꯍꯥꯝꯃꯅꯤꯀꯣ ꯑꯗꯨꯒ ꯒ꯭ꯂꯣꯞ ꯍꯥꯞꯄꯅꯤꯀꯣ ꯒ꯭ꯂꯣꯞꯁꯦ ꯃꯣꯏꯅꯗꯤ ꯍꯥꯞꯀꯗꯕꯅꯤ ꯍꯥꯏ ꯑꯗꯨꯕꯨ ꯑꯩꯈꯣꯏꯁꯦ ꯒ꯭ꯂꯣꯞ ꯍꯥꯞꯄꯗꯤ ꯈꯨꯠꯁ ꯄꯪ ꯄꯪꯁꯤꯜꯂꯦꯕ
ꯈꯨꯠ ꯄꯪꯖꯤꯡꯂꯦ
ꯑ ꯍꯥꯏꯗꯤ ꯄꯪꯁꯤꯟꯕ ꯍꯥꯏꯗꯤ ꯄꯦꯟꯗꯕꯗꯣ ꯈꯨꯠꯅ ꯗꯥꯏꯔꯦꯛ ꯇꯧꯔꯅ ꯄꯦꯜꯂ ꯒ꯭ꯂꯣꯞꯇꯨꯅ ꯀꯩꯒꯨꯝꯕ ꯂꯨꯁ ꯈꯤꯇꯪ ꯈꯤꯇꯪ ꯂꯨꯖ ꯇꯧꯕ ꯑꯣꯏꯔꯒꯗꯤ ꯑꯩꯈꯣꯏꯗꯤ ꯌꯥꯝ ꯀꯝꯐꯣꯔꯇꯦꯕꯜ ꯑꯣꯏꯗꯕꯒꯤꯀꯣ ꯅꯨꯡꯉꯥꯏꯖꯗꯦꯕ ꯑꯗꯨꯅ ꯑꯩꯗꯤ ꯀ꯭ꯂꯒ꯭ꯂꯣꯞ ꯍꯥꯞꯇꯕꯒꯤ ꯅꯤꯗꯜ ꯏꯁꯇꯤꯛ ꯏꯟꯖꯨꯔꯤ ꯇꯧꯋꯦꯕꯀꯣ
ꯎꯝ
ꯌꯦꯇꯨꯝꯅ ꯁꯣꯏꯗꯅ ꯊꯤꯟꯕꯗ ꯄꯦꯁꯦꯟꯗ ꯊꯤꯂꯨꯕꯒꯤ ꯌꯦꯇꯨꯝꯅ ꯑꯩꯉꯣꯟꯗ ꯊꯤꯜꯂꯨꯕ ꯅꯣꯡꯃꯁꯦ
ꯑꯥ
ꯑꯗꯨꯅ ꯌꯥꯝ ꯁꯥꯊꯤ ꯁꯣꯝꯕꯁꯦ ꯌꯥꯝ ꯁꯥꯊꯤ ꯀꯩꯒꯨꯝꯕ ꯄꯦꯁꯦꯟꯗꯨꯅ ꯍꯩꯆ ꯑꯥꯏ ꯕꯤ ꯑꯣꯏꯔꯗꯤ ꯑꯩꯁꯨ ꯑꯣꯏꯔꯅꯤ ꯅꯠꯇ꯭ꯔꯥ
ꯍꯣꯏ ꯑꯣꯏꯔꯝꯗ꯭ꯔꯕꯣ ꯅꯪ ꯑꯗꯨ ꯇꯦꯁ ꯇꯧꯒ꯭ꯔꯕꯣ
ꯇꯧꯋꯦ ꯑꯗꯨ ꯃꯇꯝꯗꯨꯗꯗꯤ ꯑꯗꯣ ꯃꯣꯏꯅ ꯊꯥ ꯇꯔꯨꯛ ꯂꯩꯔ ꯇꯧ ꯍꯥꯏꯕꯅꯦꯕ
ꯑꯥ
ꯇꯔꯨꯛ ꯂꯩꯔ ꯇꯧꯗꯦ ꯍꯦꯛ ꯂꯣꯏꯕꯒꯩ ꯑꯩ ꯇꯧꯊꯣꯛꯈ꯭ꯔꯦ ꯑꯗꯨ ꯇꯧꯕ ꯑꯁꯦꯡꯕ ꯊꯥ ꯇꯔꯨꯛ ꯑꯦ ꯑꯍꯨꯝ ꯂꯩꯔ ꯇꯧ ꯍꯥꯏꯕꯅꯦꯕ
ꯇꯧꯒꯤꯗ꯭ꯔꯕꯣ
ꯑꯩ ꯊꯥ ꯑꯍꯨꯝ ꯇꯧꯋꯦ ꯊꯥ ꯇꯔꯨꯛꯀꯤ ꯇꯧꯈꯤꯁꯦ
ꯑꯣꯈꯣꯏ ꯇꯥꯎꯑꯣꯁꯨꯨ ꯇꯧꯑꯦꯌꯣ
ꯑꯩ ꯊꯥ ꯑꯥ ꯇꯧꯕꯅꯦ ꯑꯗꯨꯃꯥꯏꯅ ꯑꯗꯨꯒꯤ ꯍꯥꯏꯗꯤ ꯑꯥ ꯍꯦꯄꯥꯇꯥꯏꯇꯤꯁꯇ ꯇꯧꯗꯣꯏꯅꯦꯕ ꯑꯩ ꯆꯥꯏꯕꯤ ꯈꯛꯇ ꯅꯠꯇꯦꯕ ꯑꯗꯨꯗꯨꯅ ꯈꯔ ꯁꯥꯊꯤꯌꯦ ꯎꯗꯦ
ꯍꯥ
ꯑꯗꯨꯒꯅꯦ ꯍꯤꯗꯥꯛꯇꯣ
ꯑꯨꯝ
ꯁꯔꯤꯟꯁꯇ ꯍꯥꯞꯆꯤꯟꯗꯅ ꯑꯗꯩꯗꯤ ꯃꯍꯤꯛ ꯃꯐꯣꯜ ꯑꯣꯏꯔꯒꯅ ꯏꯁꯤꯡ ꯁ ꯂꯥꯏꯟꯒ ꯊꯈꯤꯠꯇꯅ ꯈꯣꯠꯇꯅ ꯇꯧꯔꯅꯤ
ꯑꯨ ꯑꯣ
ꯑꯗꯨꯗꯨꯒ ꯅꯪꯁꯦ ꯄꯦꯟꯁꯤ ꯅꯪꯁꯦ ꯄꯦꯟꯁꯤꯟ ꯑꯣꯏꯔꯒꯅ ꯅꯪꯉꯣꯟꯗ ꯑꯩꯁꯦ ꯉꯁꯤ ꯁꯤꯒꯤ ꯍꯤꯗꯥꯛꯁꯦ ꯅꯪ ꯁꯤꯅꯕꯒꯤ ꯀꯥꯞꯇꯣꯏꯅꯦ ꯑꯩꯉꯣꯟꯗꯒꯤ ꯍꯥꯟꯅ ꯀꯦꯟꯁꯟ ꯂꯧꯅꯤꯕ ꯑꯌꯥꯕ ꯂꯧꯅꯤꯕꯀꯣ
ꯑꯣꯝ
ꯑꯗꯨꯒ ꯅꯪꯉꯣꯟꯗ ꯑꯩꯅ ꯀꯃꯥꯏ ꯀꯃꯥꯏꯅ ꯀꯔꯤꯒꯤꯗ ꯑꯃ ꯀꯥꯞꯄꯤꯅꯣ ꯈꯣꯠꯄꯁꯦ ꯅꯉꯣꯟꯗ ꯈꯔ ꯒ꯭ꯌꯥꯟ ꯇꯥꯏ ꯅꯠꯇ꯭ꯔꯗꯤ ꯅꯁꯥꯅ ꯌꯥꯗ꯭ꯔꯗꯤ ꯑꯩꯈꯣꯏꯅ ꯍꯤꯗꯥꯛ ꯐꯣꯔꯁꯇ ꯀꯥꯞ ꯀꯞꯄ ꯌꯥꯗꯦꯕ ꯅꯔꯁꯅ ꯍꯤꯗꯥꯛ ꯐꯣꯔꯣꯔꯁꯇ ꯀꯞꯄ ꯌꯥꯗꯦꯕ
ꯑꯗꯨꯗꯤ ꯑꯩꯈꯣꯏ ꯏꯁꯥ ꯌꯥꯗꯕꯤ ꯀꯥꯞꯄꯤꯅꯦ
ꯀꯥꯞꯄꯤ ꯑꯦ ꯏꯁꯥꯅꯤ ꯑꯗꯨꯒꯤ ꯀꯥꯞꯄ ꯌꯥꯎꯕ꯭ꯔꯥ ꯀꯅꯥꯝꯅ ꯀꯥꯞꯄ꯭ꯔꯥ
ꯑꯩꯇꯣ ꯀꯤꯕꯒꯤ ꯀꯥꯄ